ꯍꯜꯂꯣ
ꯇꯥꯏꯀꯣ
ꯍꯣꯏ ꯇꯥꯏꯌꯦ
ꯑ ꯑꯣ ꯅꯍꯥꯟꯗꯣ ꯅꯪ ꯀꯣꯜ ꯇꯧꯔꯛꯄ ꯑꯩꯗꯤ ꯅꯪꯒꯤ ꯃꯈꯣꯟꯗꯣ ꯇꯥꯏꯌꯦ ꯅꯪ ꯑꯩꯒꯤ ꯃꯈꯣꯟ ꯇꯥꯗꯕ ꯃꯥꯜꯂꯦ
ꯑꯁ ꯑꯩꯁꯨ ꯅꯣꯏ ꯅꯪꯒꯤ ꯕꯦꯛꯒ꯭ꯔꯥꯎꯟꯒꯤ ꯅꯣꯏꯁ ꯈꯇ ꯇꯥꯕ ꯑꯗꯨꯒꯤ
ꯑꯣ ꯑꯩ ꯑꯩꯗꯤ ꯕꯦꯛꯒ꯭ꯔꯥꯎꯟ ꯅ‌ꯣꯏꯁꯇꯤ ꯂꯩꯇꯦꯗ ꯑꯗꯨꯝ ꯌꯨꯝꯗ ꯂꯩꯌꯦ ꯍꯣꯏ
ꯑꯣ ꯑꯗꯨꯗꯤ
ꯅꯪ ꯃꯤꯛꯁ ꯑꯞ ꯇꯧꯈ꯭ꯔꯕ꯭ꯔꯥ ꯈꯪꯗꯦ
ꯑꯁ ꯑꯣ ꯑꯩꯁꯨ ꯑꯗꯨꯝ ꯐꯝꯔꯒ ꯂꯩꯕ꯭ꯔ
ꯌꯨꯝꯗ ꯂꯩꯕ꯭ꯔꯣ
ꯌꯨꯝꯗ ꯂꯩꯌꯦ ꯍꯣꯏ
ꯎꯝ ꯑꯩꯁꯨ ꯌꯨꯝꯗ ꯂꯩꯌꯦ ꯌꯨꯝꯗ ꯑꯁ ꯃꯤ ꯌꯥꯝꯃꯤꯗ ꯑꯩꯈꯣꯏꯒꯤ ꯌꯨꯝꯗꯤ ꯑꯩꯈꯣꯏꯒꯤ ꯏꯅꯥꯎꯁꯤꯡꯒ ꯑꯩꯈꯣꯏꯒꯤ ꯅꯦꯐ꯭ꯌꯨꯁꯤꯡꯒ ꯑꯗꯨꯝ ꯂꯩꯌꯦ
ꯃꯣꯏꯗꯤ ꯀ꯭ꯔꯤ ꯇꯧꯔꯒ ꯂꯩꯕ꯭ꯔꯣ
ꯇꯤꯚꯤ ꯌꯦꯡꯔꯒ ꯂꯩꯌꯦ ꯑꯩꯈꯣꯏ
ꯋꯥꯔꯜ ꯀꯞ ꯍꯥꯏꯂꯥꯏꯠ ꯌꯦꯡ ꯃꯥꯜꯂꯦꯅꯦ
ꯑꯣ ꯍꯧꯖꯤꯛ ꯂꯩꯕ꯭ꯔꯣ ꯃꯇꯝꯗꯣ ꯀꯌꯥꯔꯣ
ꯅꯠꯇꯦ ꯍꯥꯏꯂꯥꯏꯠ ꯍꯥꯏꯕꯅꯤ ꯍꯧꯖꯤꯛꯇꯤ ꯂꯥꯏꯚꯗꯤ ꯂꯥꯛꯇꯦ
ꯑꯣ ꯌꯦ ꯌꯦꯡꯗꯦ ꯑꯩꯈꯣꯏꯗꯤ ꯑꯉꯥꯡꯁꯤꯡꯒꯤ ꯚꯤꯗꯤꯑꯣ ꯌꯦꯡꯔꯒ ꯂꯩꯌꯦ
ꯀꯥꯔꯇꯨꯟꯒꯤꯔꯣ ꯑꯦꯅꯤꯃꯦꯁꯟ
ꯑꯥ ꯑꯦꯅꯤꯃꯦꯁꯟ ꯁꯤ ꯃꯁ ꯑꯝ ꯕꯤ ꯑꯦ ꯒꯨꯝꯕꯗꯣ ꯇꯣꯝ ꯑꯦꯟ ꯖꯦꯔꯤꯒꯨꯝꯕ ꯑꯗꯨꯒꯨꯝꯕ ꯌꯦꯡꯔꯒ ꯂꯩꯔꯤꯅꯦ꯫ ꯑꯈꯣꯏꯅ ꯌꯦꯡꯕꯤꯅꯤꯡꯕ ꯌꯦꯡꯕ ꯌꯥꯗꯕꯀꯣ ꯁꯤ
ꯑꯣ ꯑꯁ ꯑꯩꯁꯨ ꯑꯗꯨꯒꯨꯝꯕ ꯄꯥꯝꯕꯅꯤ ꯅꯣ ꯅꯪꯗꯤ ꯄꯥꯝꯗꯦ꯫
ꯄꯥꯝꯗꯦꯗꯥ
ꯑꯁ! ꯅꯪ ꯅꯪ ꯌꯦꯡꯗꯕꯒꯤ ꯄꯥꯝꯗꯕꯅꯤ ꯑꯗꯨꯝ ꯌꯦꯡꯉꯤꯗꯤ ꯅꯪꯁꯨ ꯄꯥꯝꯅꯤ꯫
ꯑꯗꯨꯝ ꯌꯦꯡꯈ꯭ꯔꯦ ꯍꯧꯖꯤꯛꯀꯥꯟꯗꯤ꯫
ꯍꯣꯏ ꯌꯦꯡ ꯑꯗꯨꯃꯥꯏ ꯌꯦꯡꯉꯣ ꯌꯦꯡꯔꯒ ꯂꯩꯔ ꯑꯗꯨ ꯅꯪ ꯄꯥꯝꯒꯅꯤ꯫
ꯑꯣ ꯊꯥꯖꯗꯦꯗ ꯄꯥꯝꯅꯉꯥꯏ ꯃꯥꯟꯗꯦꯗ꯫
ꯎꯨꯁ ꯄꯥꯝꯈ꯭ꯔꯥꯗꯤ ꯚꯤꯗꯤꯑꯣ ꯀꯔꯤ ꯀꯔꯤ ꯂꯥꯎꯔꯁꯨ ꯑꯗꯨꯒꯨꯝꯕ ꯄꯥꯝꯂꯔꯣꯏ ꯑꯗꯨ ꯈꯛꯇꯅꯤ ꯄꯥꯝ ꯄꯥꯝꯈ꯭ꯔꯤꯅꯤ ꯅꯪ꯫
ꯑꯣ
ꯁ꯭ꯀꯨꯜ ꯀꯥꯔꯤꯕ꯭ꯔꯣ?
ꯑꯥ ꯑꯩ ꯑꯩꯗꯤ ꯃꯥꯁꯇꯔ ꯂꯣꯏꯈ꯭꯭ꯔꯦꯗꯥ꯫
ꯃꯥꯁꯇꯔ ꯂꯣꯏꯈ꯭ꯔꯦ꯫
ꯍꯣꯏ
ꯑꯩꯁ
ꯅꯪꯗꯤ?
ꯑꯩꯗꯤ ꯀꯣꯂꯦꯖ ꯀꯥꯔꯤ ꯑꯦꯗ꯫
ꯑꯣ ꯒ꯭ꯔꯦꯖꯨꯌꯦꯁꯟ ꯇꯝꯕ꯭ꯔꯥ?
ꯑꯣꯏ
ꯑꯣ ꯀꯔꯤ ꯁꯦꯃꯤꯁꯇꯔꯗꯥ?
ꯁꯤꯃꯤꯁꯇꯔ ꯊꯥꯔ ꯁꯤꯃꯤꯁꯇꯔ ꯊꯥꯔ ꯑꯣꯏꯌꯦ ꯫
ꯑꯥ ꯑꯗꯨꯗꯤ ꯁꯦꯀꯦꯟ ꯏꯌꯥꯔ ꯀꯣ꯫
ꯁꯦꯀꯦꯟ ꯁꯦꯀꯦꯟ ꯏꯌꯥꯔ ꯍꯣꯏ ꯁꯦꯀꯦꯟ ꯏꯌꯥꯔꯅꯤ꯫
ꯎꯝ ꯇꯝꯄꯥꯛꯇ ꯂꯩꯔꯤꯕ꯭ꯔꯥ ꯑꯗꯨꯗꯤ?
ꯍꯥꯥ
ꯇꯝꯄꯥꯛꯇ ꯂꯩꯕ꯭ꯔꯣ ꯑꯗꯨꯗꯤ?
ꯊꯕꯛ ꯍꯥꯏꯕ꯭ꯔꯥ ꯇꯝꯄꯥꯛ ꯍꯥꯏꯕ꯭ꯔꯥ?
ꯇꯝꯄꯥꯛ ꯍꯥꯏꯕꯅꯤꯗꯥ꯫
ꯑꯣ ꯑꯩꯁ
ꯇꯝꯄꯥꯛꯇ ꯇꯝꯔꯤꯔꯣ ꯍꯥꯏꯕꯅꯤ꯫
ꯈꯪꯗꯦꯅꯦ ꯌꯦꯡꯁ ꯑꯥ ꯑꯗꯨꯝ ꯈꯟꯗꯤ ꯈꯟꯁꯦꯀꯣ꯫ ꯅꯪꯗꯤ ꯑꯗꯨ ꯑꯁ ꯁꯥ ꯈꯛꯇ ꯆꯥꯏꯗ
ꯁꯥ ꯌꯥꯝ ꯆꯥꯕ ꯆꯥꯕ ꯌꯥꯗꯦꯅꯦ
ꯍꯣꯏ ꯑꯗꯨ ꯃꯤꯅꯁꯨ ꯄꯥꯝꯕ ꯑꯩꯅꯁꯨ ꯄꯥꯝꯕ ꯑꯗꯨ ꯑꯗꯨꯝ ꯅꯨꯡꯈꯤ ꯆꯥꯕ ꯇꯥ ꯍꯥꯏꯕ ꯇꯥꯔꯦꯅꯦ ꯑꯗꯨꯒꯤꯅꯤꯗ ꯑꯩꯈꯣꯏ ꯑꯩꯈꯣꯏ ꯂꯩꯃꯤꯟꯅꯕꯁꯦ ꯁꯥ ꯈꯛꯇ ꯄꯥꯝꯕꯀꯣ
ꯑꯣ
ꯚꯤꯖꯤꯇꯦꯕꯜ ꯆꯥꯥꯁꯦ ꯍꯥꯏꯕꯅꯤ ꯑꯗꯨ ꯃꯣꯏꯗꯤ ꯁꯨꯡꯌꯥ ꯌꯥꯕꯤꯗꯕ
ꯑꯠꯆꯥ ꯅꯨꯄꯥ ꯉꯥꯛꯇ ꯂꯩꯕ ꯃꯥꯜꯂꯦꯅꯦ
ꯅꯨꯄꯤꯁꯨ ꯌꯧꯋꯦꯗ
ꯑꯣ ꯅꯣꯏ ꯔꯦꯟꯒꯨꯝꯕꯗ ꯂꯩꯕ꯭ꯔꯥ
ꯌꯨꯝꯗ ꯂꯩꯌꯦꯗ
ꯑ
ꯑꯗꯨ ꯌꯨꯝ ꯌꯨꯝꯗ ꯔꯦꯟ ꯔꯦꯟ ꯔꯦꯟ ꯍꯥꯞꯄꯦ ꯑꯩꯈꯣꯏꯅꯀꯣ
ꯎꯝ
ꯑꯗꯨꯕꯨ ꯃꯤ ꯐꯦꯃꯤꯂꯤ ꯑꯍꯨꯝꯒꯨꯝꯕ ꯂꯩꯌꯦꯕ
ꯑꯣ
ꯑꯗꯨ ꯑꯩꯕꯒꯤ ꯃꯣꯏ ꯅꯪ ꯃꯣꯏꯁꯨ ꯑꯗꯨꯝ ꯉꯥꯡꯂꯒ ꯂꯩꯌꯦ ꯑꯗꯨꯒꯤ ꯃꯄꯥꯟꯗ ꯊꯣꯛꯔꯒ ꯍꯧꯖꯤꯛꯅꯀꯣ
ꯎꯝ
ꯅꯪꯗꯤ ꯀꯔꯤ ꯈꯟꯗꯒ ꯂꯩꯕ꯭ꯔꯣꯅꯦ ꯅꯪꯒꯤ ꯀꯦꯔꯤꯌꯔ ꯁꯦ
ꯑ ꯑꯩꯒꯤ ꯀꯔꯤꯗꯤ ꯑꯩꯗꯤ ꯃꯥꯁꯇꯔ ꯍꯦꯛ ꯂꯣꯏꯔꯒ ꯑꯦꯛꯖꯥꯝ ꯊꯥꯒꯦꯅ ꯇꯧꯋꯤꯗ
ꯀꯔꯤꯒꯨꯝꯕ ꯑꯦꯛꯖꯥꯝ
ꯁꯤ ꯅꯦꯠꯒꯨꯝꯕꯁꯦ
ꯑꯣ ꯑꯗꯨ ꯌꯥꯝ ꯅꯨꯡꯉꯥꯏꯌꯦꯅꯦ
ꯍꯣꯏ ꯑꯗꯨ ꯑꯣꯏꯔꯁꯨ ꯑꯁ ꯊꯣꯛꯀꯦ ꯊꯣꯛꯄꯔꯗꯤ ꯈꯪꯗ꯭ꯔꯦꯅ ꯍꯣꯠꯅꯕ ꯇꯥꯔꯦ
ꯍꯣꯏ ꯅꯪ ꯑꯗꯨ ꯍꯧꯖꯤꯛ ꯀꯟꯅ ꯍꯣꯠꯅꯔꯒ ꯂꯩꯔꯝ ꯃꯥꯜꯜꯂꯤꯅꯦ
ꯎꯝ ꯅꯠꯇꯦꯗ ꯑꯗꯨꯝ ꯋꯥꯔꯤ ꯁꯥ ꯁꯥꯔꯒ ꯂꯩꯕꯅꯦ ꯑꯩꯁꯦ ꯉꯁꯤꯗꯤ ꯋꯥꯔꯤ ꯌꯥꯝ ꯁꯥꯈ꯭ꯔꯦ
ꯅꯪꯗꯤ ꯋꯥꯔꯤ ꯁꯥꯅꯕ ꯋꯥꯔꯤ ꯑꯗꯨꯝ ꯁꯥꯕ꯭ꯔꯣ ꯐꯣꯟꯗ
ꯄꯪꯁꯥ ꯁꯥꯇꯦꯗ ꯑꯩꯁꯨ
ꯅꯪꯗꯤ ꯆꯤꯡꯗ ꯂꯩꯕ꯭ꯔꯥ
ꯅꯠ ꯑꯣꯏ ꯄꯔꯃꯤꯅꯦꯟꯗꯤ ꯑꯗꯨꯅꯤ ꯑꯗꯨ ꯍꯧꯖꯤꯛꯇꯤ ꯏꯝꯐꯥꯜꯗ ꯂꯩꯌꯦꯕ
ꯑ ꯑꯣ ꯍꯣꯏ ꯍꯣꯏ ꯑꯩꯁꯨ ꯑꯁꯤꯗꯅꯦ ꯁꯤꯗ ꯂꯩꯌꯦ ꯑꯩꯁꯨ
ꯂꯣꯀꯦꯁꯟꯗꯤ ꯑꯦꯔꯤꯌꯥꯗꯤ ꯀꯗꯥꯏꯗ
ꯑꯗꯨꯒꯨꯝꯕ ꯍꯥꯏ ꯍꯩ ꯍꯥꯏꯔꯣꯏꯗ ꯑꯩꯗꯤ ꯁꯤꯗ
ꯎꯝ
ꯍꯥꯏꯕ ꯌꯥꯗꯦ ꯅꯪꯁꯨ ꯍꯥꯏꯔꯅꯨ
ꯍꯣꯏ ꯍꯣꯏ
ꯀꯔꯤ ꯀꯔꯤ ꯏꯟꯁꯥꯡ ꯆꯥꯔꯒ ꯂꯩꯕ꯭ꯔꯣ ꯅꯪꯁꯦ ꯎꯝ
ꯁꯥ ꯈꯛꯇ ꯆꯥꯒꯅꯤ ꯑꯩ ꯋꯥꯥꯃꯩ
ꯕ꯭ꯔꯖꯤꯜꯒꯣ
ꯍꯣꯏ
ꯕ꯭ꯔꯖꯤꯜ ꯉꯔꯥꯡ ꯁꯤꯈ꯭ꯔꯦꯅꯦ ꯃꯣꯏꯒꯤ ꯇꯤꯝꯁꯦ꯫
ꯍꯣꯏ
ꯑꯗꯨꯒꯤ ꯑꯩꯈꯣꯏ ꯃꯣꯏꯒꯤ ꯐꯦꯟꯁꯦ
ꯎꯝ
ꯑꯩꯈꯣꯏ ꯂꯩꯃꯤꯟꯅꯕꯁꯦ ꯕ꯭ꯔꯥꯖꯤꯜ ꯁꯤꯈ꯭ꯔꯗꯤ ꯆꯥꯛ ꯆꯥꯔꯣꯏ ꯍꯥꯏꯅ ꯑꯗꯨꯃꯥꯏꯅ ꯇꯧꯈ꯭ꯔꯕꯤ ꯑꯌꯨꯛꯅ ꯆꯥꯛ ꯆꯥꯗ꯭ꯔꯤꯌꯦ ꯑꯩꯗꯤ꯫
ꯍꯧꯖꯤꯛ ꯍꯧꯖꯤꯛ ꯐꯥꯎꯕ
ꯍꯣꯏ ꯆꯥꯛꯂꯝꯈ꯭ꯔꯦꯗ ꯑꯩꯗꯤ ꯆꯥꯅꯤꯡꯈ꯭ꯔꯦ ꯑꯗꯨ ꯃꯣꯏꯅ ꯄꯤꯗꯦꯕ ꯃꯣꯏ ꯅꯣꯔ ꯅꯣꯔꯋꯦꯒꯤ ꯐꯦꯟꯅ ꯀꯣ
ꯎꯝ
ꯑꯩꯈꯣꯏ ꯕ꯭ꯔꯥꯖꯤꯜꯁꯤꯡꯕꯨ ꯕ꯭ꯔꯥꯖꯤꯜꯒꯤ ꯐꯦꯟꯁꯤꯡꯕꯨ ꯆꯥꯛ ꯄꯤꯔꯣꯏ ꯍꯥꯏꯈ꯭ꯔꯕꯒꯤ ꯆꯥꯛ ꯆꯥꯗ꯭ꯔꯤꯗ ꯑꯁ꯫
ꯂꯣꯏꯔꯦꯍꯦ! ꯑꯁꯤꯒꯨꯝꯕꯕꯨ ꯑꯁꯦꯡꯕ ꯑꯣꯏꯅ ꯂꯧꯕ ꯌꯥꯕ꯭ꯔꯥꯅꯦ ꯅꯣꯏꯁꯦ?
ꯑꯁ ꯑꯩꯈꯣꯏꯗꯤ ꯁꯞꯄꯣꯔꯠ ꯐꯖꯅ ꯇꯧꯕꯅꯤꯍꯦ ꯉꯝꯗ꯭ꯔꯗꯤ ꯀꯞ ꯁꯨ ꯑꯗꯨꯝ ꯉꯝꯔꯗꯤ ꯅꯣꯛ ꯁꯨ ꯅꯣꯛꯑꯦ ꯉꯝꯗ꯭ꯔꯗꯤ ꯀꯞꯁꯨ ꯀꯞꯄꯤ꯫
ꯌꯥꯝ ꯌꯥꯝꯅ ꯍꯦꯟꯖꯤꯜꯂꯥꯛꯀꯗꯨꯗ ꯆꯥꯛ ꯆꯥꯕ ꯅꯥꯕ ꯇꯧ ꯑꯣ ꯫ ꯃꯤꯅ ꯐꯨꯠꯕꯣꯜ ꯁꯥꯟꯅꯔꯒ ꯅꯣꯏꯅ
ꯅꯣꯛ ꯅꯣꯛꯁꯨ ꯅꯣꯛꯅꯤꯡꯕꯅꯤ ꯑꯗꯨ ꯁꯦꯡꯁꯨ ꯁꯦꯡꯕꯅꯤꯗ ꯑꯩꯈꯣꯏꯁꯦ꯫
ꯍꯣꯏ ꯅꯣꯡꯅꯤꯡꯉꯦ ꯫ ꯑꯗꯨꯗꯤ ꯉꯁꯤꯗꯤ ꯁꯥ ꯑꯣꯏꯅ ꯆꯥꯗ꯭ꯔꯁꯨ ꯀꯣꯕꯤ ꯏꯟꯁꯥꯡꯁꯨ ꯄꯤꯌꯣ ꯍꯥꯏꯌꯨꯅꯦ꯫ ꯆꯥꯛ ꯌꯥꯝ ꯂꯥꯝꯃꯟ ꯈ꯭ꯔꯗꯤꯀꯣ
ꯏꯁꯤꯡꯁꯨ ꯄꯤꯗꯦꯗ ꯃꯣꯏꯗꯤ ꯉꯝꯗ꯭ꯔꯦꯗ ꯑꯗꯨꯝ ꯇꯧꯅꯤ ꯃꯣꯏꯗꯤ꯫
ꯁꯤꯔꯅꯤ ꯅꯣꯏ꯫
ꯈꯪꯗꯦ ꯅꯥꯔ ꯑꯃꯨꯛꯀ ꯅꯥꯔꯗꯤ ꯃꯦꯁꯨ ꯑꯃꯨꯛꯀ ꯌꯦꯡꯕ ꯌꯥꯔꯣꯏ ꯑꯁ! ꯋꯥꯏꯗ ꯍꯧꯖꯤꯛꯀꯥꯟꯁꯦ ꯐꯨꯠꯕꯣꯜ ꯌꯦꯡꯔꯒ ꯆꯥꯛ ꯆꯥꯗꯦ꯫
ꯅꯪꯗꯤ ꯌꯦꯡꯗꯕ꯭ꯔꯥ ꯐꯨꯠꯕꯣꯜ ꯋꯥꯔꯜ ꯀꯞ?
ꯑ ꯌꯦꯡꯉꯦ ꯑꯗꯨ ꯌꯦꯡꯗꯦ ꯂꯥꯁꯅꯥꯏꯠꯀꯤꯗꯤ ꯌꯦꯡꯗꯕ ꯅꯨꯃꯤꯠ ꯑꯅꯤ ꯁꯨꯈ꯭ꯔꯦꯅ꯫
ꯎꯝ
ꯀꯔꯤꯅꯣ ꯃꯠ ꯃꯇꯝꯗꯣ ꯆꯥꯗꯕ ꯑꯩꯒꯤꯁꯨ ꯕ꯭ꯔꯥꯖꯤꯜ ꯑꯃꯅꯦ꯫ ꯑꯗꯨꯒ ꯃꯣꯔꯣꯀꯣꯁꯨ ꯑꯩ ꯁꯞꯄꯣꯔꯠ ꯇꯧꯕꯅꯦ ꯑꯗꯨꯒ ꯄꯣꯔꯇꯨꯒꯜ ꯇꯧꯕꯅꯤ ꯑꯩꯗꯤ ꯑꯥꯔꯖꯦꯟꯇꯤꯅꯥ ꯅꯠꯇꯦ ꯑꯗꯨꯒ ꯎꯝ
ꯑꯦꯁ ꯑꯗꯨꯗꯤ ꯑꯈꯣꯏ ꯑꯅꯤꯁꯦ ꯑꯣꯄꯣꯅꯦꯟ ꯑꯣꯏꯈ꯭ꯔꯅꯦꯍꯦ꯫ ꯑꯩꯗꯤ ꯑꯥꯔꯖꯦꯟꯇꯤꯅꯥ ꯐꯨꯜ ꯁꯄꯣꯔꯠꯅꯤꯀꯣ꯫
ꯍꯣꯏ ꯑꯣꯔꯝꯒꯅꯤ꯫
ꯀꯅꯥ ꯀꯅꯥꯕꯨ ꯈꯪꯕ꯭ꯔꯥ ꯃꯣꯔꯣꯀꯣꯒꯤ ꯇꯤꯝꯗ ꯑꯗꯨ
ꯀꯔꯤꯒꯤ ꯁꯞꯄꯣꯔꯠ ꯇꯧꯕ꯭ꯔꯥ ꯃꯣꯏꯒꯤ ꯇꯤꯝꯕꯨ?
ꯃꯣꯏꯒꯤ ꯃꯇꯧ ꯌꯦꯡꯕꯗ ꯑꯗꯨꯝ ꯅꯨꯡꯁꯤꯕ ꯀꯅꯥ ꯑꯁꯤ ꯏꯁꯄꯦꯁꯤꯐꯤꯛ ꯑꯣꯏꯅꯗꯤ ꯍꯥꯏꯅꯤꯡꯗꯦ ꯂꯩꯇꯦꯗ꯫ ꯑꯗꯨꯝ ꯅꯨꯡꯁꯤꯕ ꯑꯃ ꯂꯩꯕꯅꯤꯗ꯫ ꯑꯩꯈꯣꯏꯅ ꯖꯄꯥꯟ ꯉꯝꯔꯔꯣꯏ ꯍꯥꯏꯔꯁꯨ ꯅꯨꯡꯁꯤꯕ ꯂꯩꯗꯅ ꯑꯩꯈꯣꯏꯒꯤ ꯃꯤ ꯌꯥꯝ ꯑꯩꯈꯣꯏꯒꯤ ꯃꯤ ꯌꯥꯝ ꯃꯥꯟꯕ ꯅꯠꯇ꯭ꯔꯒ ꯑꯩꯈꯣꯏ ꯑꯩꯈꯣꯏꯒꯨꯝꯅ ꯈꯟꯕ ꯑꯃ ꯂꯩꯗꯅ ꯑꯗꯨꯒꯨꯝꯕ ꯄꯨꯛꯅꯤꯡꯗ ꯑꯃ ꯅꯨꯡꯁꯤꯕ ꯑꯃ ꯂꯥꯛꯄꯀꯣ ꯑꯗꯨꯒꯤꯅꯦ ꯑꯁꯤ ꯅꯨꯄꯥ ꯐꯖꯩꯌꯦ ꯑꯁꯤ ꯌꯥꯝ ꯇꯧꯋꯦ ꯍꯥꯏꯅ ꯁꯄꯣꯔꯠ ꯇꯧꯕ ꯅꯠꯇꯦꯗ
ꯑꯥꯏꯗꯤ ꯐꯖꯕ ꯈꯠꯇꯕꯨ ꯁꯞꯄꯣꯔꯠ ꯇꯧꯒꯅꯤ
ꯑꯁ ꯂꯣꯏꯔꯦ ꯅꯪꯁꯨꯨ
ꯑꯥꯏꯗꯤ ꯕꯥꯄꯦꯕꯨ ꯁꯞꯄꯣꯔꯠ ꯇꯧꯗꯦ ꯐꯖꯗꯕꯒꯤ
ꯑꯁ ꯕꯥꯞꯄꯦ ꯐꯖꯩꯌꯦꯗ ꯌꯥꯝ ꯐꯖꯕꯅꯤꯗ
ꯑꯦꯁ ꯇꯨꯔꯇꯣꯏꯁ ꯇꯨꯔꯇꯣꯏꯁ ꯃꯅꯥꯎꯔꯣ ꯅꯪꯒꯤꯗꯃꯛꯇꯤ
ꯑꯦ ꯁꯤꯒꯨꯝꯕ ꯍꯥꯏꯕ ꯌꯥꯗꯦ ꯌꯥꯝ ꯐꯖꯕꯦ
ꯍꯨꯡ ꯐꯖꯗꯦꯍꯦ ꯅꯪꯁꯨ ꯑꯗꯨꯗꯤ ꯅꯪꯒꯤ ꯅꯪꯅ ꯈꯟꯕꯗꯤ ꯅꯨꯄꯤ ꯅꯨꯄꯥ ꯂꯣꯏꯅ ꯐꯖꯕ ꯃꯥꯜꯂꯦꯗ ꯅꯪꯒꯤꯗꯃꯛꯗꯤ ꯑꯗꯨꯗꯤ
ꯑꯁ ꯅꯠꯇꯦꯍꯦ ꯅꯪꯁꯨ ꯂꯣꯏꯔꯦꯍꯦ ꯍꯥꯥ
ꯕꯥꯗꯤ ꯐꯖꯗꯦꯕ ꯍꯩꯕꯗꯤ ꯍꯩꯌꯦ ꯑꯗꯨ ꯐꯖꯗꯕꯒꯤ ꯁꯞꯄꯣꯔꯠ ꯇꯧꯗꯦꯕ ꯑꯩꯁꯨ
ꯍꯩꯃꯟꯕꯒꯤ ꯐꯖꯕꯁꯨ ꯍꯧꯈ꯭ꯔꯦ ꯍꯧꯖꯤꯛꯇꯤ ꯃꯥꯁꯦ
ꯕꯥꯄꯦꯕꯨꯁꯨ ꯁꯞꯄꯣꯔꯠ ꯇꯧꯕ꯭ꯔꯅꯦ ꯅꯪꯁꯦ
ꯍꯣꯏ
ꯑꯩꯁ ꯇꯤꯝ ꯂꯣꯏꯕꯨ ꯁꯞꯄꯣꯔꯠ ꯇꯧꯈ꯭ꯔꯣꯅꯦ ꯑꯗꯨꯗꯤ ꯑꯃꯥꯗꯤ ꯉꯝꯒꯅꯤꯅ ꯁꯣꯏꯔꯣꯏꯗ
ꯍꯣꯏ ꯇꯤꯝ ꯂꯣꯏꯅꯃꯛ ꯁꯞꯄꯣꯔꯠ ꯇꯧꯋꯦ ꯑꯥꯔꯖꯦꯟꯇꯤꯅꯥꯕꯨꯗꯤ ꯇꯧꯗꯦ ꯑꯩꯗꯤ
ꯑꯥ ꯑꯥ ꯑꯗꯨꯁꯨ ꯑꯔꯖꯦꯟꯇꯤꯅꯥ ꯅꯪꯅ ꯁꯄꯣꯔꯠ ꯇꯧꯗꯕ ꯇꯤꯝꯁꯦ ꯉꯝꯒꯅꯤꯀꯣ ꯑꯗꯨꯗꯤ
ꯉꯝꯔꯁꯨ ꯑꯩ ꯇꯧꯗꯦ ꯉꯝꯁꯨ ꯉꯝꯔꯣꯏ
ꯉꯝ ꯑꯩꯁ ꯉꯝꯔꯣꯏ ꯍꯥꯏꯅ ꯍꯥꯏꯕ ꯌꯥꯔꯣꯏꯍꯦ
ꯀꯥꯟꯅꯕ ꯂꯩꯇꯦ ꯃꯣꯏꯅ ꯉꯝꯂꯁꯨ ꯑꯩ ꯀꯥꯟꯅꯕ ꯂꯩꯇꯦ
ꯃꯦꯁꯤꯕꯨ ꯄꯥꯝꯗꯕ ꯃꯥꯂꯦꯗ ꯅꯪꯁꯦ
ꯄꯥꯝꯗꯦ ꯑꯩꯗꯤ ꯒꯨꯝꯕꯕꯨ ꯄꯥꯝꯕ꯭ꯔ ꯈꯪꯗꯦ
ꯏꯁ ꯃꯤꯁꯤꯕꯨ ꯄꯥꯝꯗꯦ ꯍꯥꯏꯔꯗꯤ ꯅꯪ ꯈꯔ ꯉꯧꯕ ꯃꯥꯜꯂꯦꯗ ꯃꯤꯁꯤ ꯃꯤꯁꯤ ꯃꯤꯁꯤꯅ ꯍꯥꯏꯕꯗꯣ ꯑꯩꯈꯣꯏꯅ ꯈꯟ ꯈꯟꯕꯁꯨ
ꯃꯥꯕꯨ ꯐꯩ ꯐꯠꯇꯦ ꯍꯥꯏꯕ ꯅꯠꯇꯦ ꯑꯩꯒꯤ ꯊꯋꯥꯏꯗꯒꯤ ꯁꯞꯄꯣꯔꯠ ꯇꯧꯅꯤꯡꯗꯦ ꯑꯗꯨꯝ ꯇꯧꯗꯦ ꯊꯣꯛꯇꯦ
ꯅꯪ ꯐꯨꯠꯕꯣꯜ ꯍꯣꯏ ꯐꯨꯠꯕꯣꯜ ꯁꯥꯟꯅꯕ꯭ꯔ ꯅꯪ
ꯁꯥꯟꯅꯗꯦꯍꯦ ꯑꯩꯈꯣꯏꯗꯤ ꯑꯗꯨꯝ ꯌꯦꯡꯕꯅꯤ ꯑꯉꯥꯡ ꯑꯣꯏꯔꯤꯉꯩꯗꯗꯤ ꯏꯁꯄꯣꯔꯠꯁꯀꯨꯝꯕꯗ ꯑꯗꯨꯝ ꯁꯥꯟꯅꯕ ꯃꯇꯝꯁꯨ ꯂꯩꯑꯦ ꯍꯧꯖꯤꯛ ꯇꯤ ꯑꯁ ꯁꯨꯛꯁꯥ ꯁꯥꯟꯅꯗ꯭ꯔꯦ ꯍꯦꯍꯦ
ꯅꯝꯕꯔ ꯇꯦꯟ ꯄꯨꯔꯥ ꯅꯝꯕꯔ ꯇꯦꯟ ꯅꯪ ꯍꯥꯞꯔꯝꯒꯅꯤ
ꯍꯥꯞꯇꯦ ꯍꯥꯞꯇꯦ
ꯅꯝꯕꯔ ꯇꯦꯟ ꯍꯥꯞꯇꯦ
ꯎꯝ
ꯑꯗꯨꯗꯤ ꯅꯝꯕꯔ ꯁꯚꯦꯟ ꯍꯥꯞꯄ꯭ꯔꯣꯅꯦ
ꯅꯝꯕꯔ ꯁꯚꯦꯟꯗꯤ ꯍꯥꯞꯄꯤ ꯍꯣꯏ ꯑꯩꯒꯤꯗꯤ ꯅꯝꯕꯔ ꯁꯚꯦꯟꯅꯤ
ꯅꯝꯕꯔ ꯁꯕꯦꯟ
ꯑꯩꯒꯤ ꯐꯦꯕꯔꯤꯠ ꯅꯝꯕꯔꯅꯤ ꯑꯗꯨ ꯎꯝ
ꯔꯣꯅꯦꯜꯗꯣꯒꯤ ꯅꯝꯕꯔ ꯅꯪꯅ ꯂꯣꯠꯈ꯭ꯔꯦꯅꯦ ꯑꯗꯨꯗꯤ
ꯑꯁ ꯑꯩꯒꯤ ꯅꯝꯕꯔ ꯃꯥꯅ ꯂꯧꯕ
ꯑꯩꯌꯥ ꯐꯖꯩꯍꯦ ꯅꯣꯏꯅꯤꯒꯤꯁꯦ!